ꯑ ꯇꯥꯏꯌꯦ
ꯑꯁ ꯀꯨꯏꯅ ꯆꯠꯂꯤꯍꯦ
ꯑꯣ ꯅꯦꯔꯋꯥꯛꯇꯣ ꯈꯔ ꯅꯨꯡꯉꯥꯏꯇꯕꯒꯤ ꯑꯣꯏꯔꯝꯅꯤ
ꯑꯣ ꯃꯩ ꯅꯣꯏ ꯃꯩ ꯃꯨꯠꯈ꯭ꯔꯗꯤ
ꯍꯣꯏ ꯍꯣꯏ ꯑꯗꯨꯃꯥꯏꯅ ꯇꯧꯋꯦꯕ
ꯑꯁ ꯃꯩ ꯅꯣꯏ ꯍꯟꯗꯛꯁꯦ ꯃꯩ ꯆꯥꯡ ꯑꯣ ꯃꯩ ꯆꯥꯡ ꯌꯥꯝ ꯅꯥꯏꯗꯔ꯭ꯦꯅꯦꯀꯣ
ꯑꯗꯨꯅꯦ ꯍꯣꯏ ꯒ꯭ꯌꯥꯟ ꯇꯥꯗꯤ ꯇꯥꯕ꯭ꯔꯣ ꯑꯩꯒꯤ ꯈꯣꯟꯖꯦꯜꯁꯦ
ꯑꯣ ꯁ‌ꯩꯡꯅ ꯇꯥꯏꯕ
ꯑꯣ ꯇꯥꯗꯕ꯭ꯔꯥꯅ ꯄꯥ ꯃꯥꯏꯔꯦꯟ ꯃꯅꯥ ꯊꯣꯡꯕ ꯂꯣꯏꯔꯦ ꯊꯥꯡꯗꯕꯤꯈ꯭ꯔꯦ
ꯃꯦꯠꯄꯗꯤ ꯑꯃꯦꯠꯄꯗꯤ
ꯑꯃꯦꯠꯄꯗꯤ ꯇꯧꯗ꯭ꯔꯤ ꯃꯣꯔꯣꯛ ꯍꯣꯔꯦꯟ ꯄꯨꯔꯛꯀꯦ ꯀꯩꯅꯣ ꯑꯩꯈꯣꯏꯒꯤ ꯆꯤꯡꯒꯨꯝꯗꯣ ꯆꯥꯎꯕ ꯍꯧꯔꯦ ꯑꯩ ꯍꯣꯔꯦꯟ ꯐꯣꯇꯣ ꯊꯥꯔꯛꯀꯦꯀꯣ
ꯍꯣꯏ ꯀ꯭ꯌꯥꯝ ꯌꯥꯝꯒꯦ ꯁꯤꯕꯣ
ꯌꯥꯝꯗꯦ ꯈꯤꯇꯪꯅꯦ ꯃꯁꯛ ꯌꯥꯝ ꯐꯖꯕꯀꯣ ꯄꯤꯛꯏ ꯄꯤꯛ ꯑꯒ ꯃꯁꯛꯇꯨ ꯌꯥꯝ ꯐꯖꯩꯌꯦꯕ
ꯍꯣꯏ ꯍꯣꯔꯦꯟ ꯊꯥꯔꯛꯑꯣ ꯌꯦꯡꯒꯦ ꯑꯗꯣ ꯅꯪ ꯃꯣꯔꯣꯛ ꯃꯦꯞ ꯄ ꯇꯧꯗꯗꯤ ꯆꯥꯛ ꯆꯪꯒꯗ꯭ꯔꯣ
ꯇꯧꯅꯤ ꯍꯦ
ꯑ ꯀꯪꯉꯧꯗꯤ ꯉꯧꯔꯣꯏꯗ꯭ꯔꯥ
ꯀꯉꯥꯡꯉꯧ ꯉꯧꯅꯤꯉꯥꯏ ꯀꯔꯤꯁꯨ ꯂꯩꯇ
ꯑꯂꯨ ꯂꯣꯏꯈ꯭ꯔꯕꯣ
ꯑꯂꯨꯗꯤ ꯈꯔ ꯂꯩꯌꯦ ꯑꯗꯨ ꯑꯣꯏꯔꯁꯨ ꯑꯗꯨꯗ ꯌꯦꯡꯉꯣ ꯊꯥ ꯀꯌꯥ ꯁꯨꯔꯒꯦ ꯑꯩꯅ ꯂꯩꯕꯗꯣ ꯌꯥꯎꯁꯪꯒꯤ ꯃꯇꯝꯗ ꯂꯩꯕꯅꯦꯕ
ꯎꯝ ꯍꯣꯏ ꯍꯟꯗꯛꯅ ꯕꯦꯒꯛꯇ ꯀꯌꯥ ꯄꯤꯖꯠꯅꫭ ꯈꯪꯗ ꯑꯃꯨꯛ ꯂꯧꯔꫭ ꯀꯩꯅꫭ
ꯈꯪꯗꯦ ꯂꯧꯔꯗꯤ ꯑꯃꯨꯛ ꯕꯦꯛ ꯑꯃ ꯂꯧꯁꯦꯔꯥ ꯈꯟꯕ
ꯍꯟꯗꯗꯤ ꯑꯄꯨꯝꯕ ꯈꯔ ꯌꯥꯎꯔꯝꯕꯅꯤ ꯈꯔ ꯌꯥꯝꯅ
ꯍꯣꯏ
ꯅꯣꯏ ꯂꯧꯕ ꯃꯇꯝꯗꯕꯨꯗꯤ ꯇꯥꯟꯕ ꯍꯦꯛ ꯂꯣꯏꯕꯒ ꯍꯣꯏ ꯑꯂꯨ ꯑꯂꯨꯗꯣ ꯐ꯭ꯔꯦꯁ ꯑꯣꯏꯕ ꯃꯇꯝꯅꯤꯕ
ꯎꯝ ꯊꯥ ꯃꯔꯤ ꯍꯦꯜꯂꯦ ꯆꯥꯕ
ꯑꯣ ꯐꯔꯦ ꯀꯩꯅꯣ ꯍꯥ ꯊꯥ ꯃꯔꯤꯗ ꯀꯤꯂꯣ ꯀꯤꯂꯣ
ꯅꯨꯡꯇꯤꯒꯤ ꯑꯗꯨꯝ ꯑꯂꯨ ꯆꯥꯔꯗꯨꯗꯤ ꯑꯩꯈꯣꯏ
ꯎꯝ ꯑꯂꯨ ꯀꯌꯥꯅꯣꯕ ꯌꯥꯡꯈꯩꯀꯣ ꯊꯥ ꯃꯔꯤ ꯑꯣꯏꯔꯒꯗꯤ ꯀꯂꯣ ꯑꯣ ꯀꯩꯅꯣ ꯀꯤꯂꯣ ꯊꯥꯗ ꯀꯤꯂꯣ ꯅꯤꯄꯥꯥꯟꯃꯨꯛꯀꯤ ꯁꯥꯥꯡꯅꯤ ꯆꯥꯔꯤꯅꯤ ꯃꯥꯄꯜꯃꯨꯛꯀꯤ ꯁꯥꯥꯡꯅꯤ
ꯑꯣ
ꯃꯥꯄꯜ ꯃꯥꯄꯜ ꯃꯉꯥ ꯃꯥꯄꯜ ꯍꯦꯜꯂꯤꯗ
ꯀꯥꯡꯉꯧꯁꯨ ꯑꯗꯨꯝ ꯆꯥꯏ ꯍꯣꯏ ꯌꯥꯝ ꯀꯥꯟꯅꯔꯦ ꯍꯣꯏ
ꯀꯥꯡꯍꯧꯁꯨ ꯑꯩꯗꯤ ꯍꯥꯎꯕꯗꯤ ꯀꯣ ꯀꯩꯅꯣ ꯈꯔ ꯍꯥꯎꯋꯦ ꯃꯣꯔꯣꯛ ꯑꯂꯨ ꯃꯦꯞꯄꯗꯨꯁꯨ ꯀꯣ ꯑꯗꯨꯝ ꯍꯥꯎꯋꯦ ꯑꯩꯒꯤꯗꯤ
ꯑꯩꯒꯤꯗꯤꯅꯦ ꯎꯝ ꯃꯔꯣꯛ ꯀꯪꯕꯗꯣ ꯊꯥꯎ ꯉꯧꯕꯤꯔꯒꯀꯣ
ꯍꯣꯏ
ꯑꯗꯨꯒ ꯑꯥꯂꯨꯗꯣ ꯑꯃꯨꯛ ꯃꯌꯦꯠꯄ ꯃꯩ ꯑꯃꯨꯛ ꯂꯥꯛꯑꯦ
ꯑꯣ ꯅꯪ ꯕꯦꯇꯔꯤ ꯌꯥꯎꯕ꯭ꯔꯣ
ꯀꯃꯥꯏꯅ ꯍꯥꯎꯋꯦ ꯑꯩꯒꯤꯗꯤ
ꯍꯣꯏ ꯍꯥꯎꯒꯅꯤ ꯍꯣꯏ ꯃꯔꯣꯛ ꯑꯁꯥꯡꯕꯔꯣ ꯍꯥꯏꯁꯦ
ꯍꯣꯏ ꯃꯣꯔꯣꯛ ꯑꯁꯥꯡꯕꯗꯣ
ꯍꯣꯏ ꯑꯗꯨ ꯍꯥꯎꯋꯦ ꯑꯩꯒꯤꯁꯨ
ꯎꯝ
ꯑꯣ ꯄꯣꯛꯇꯤ ꯁꯣꯛꯄꯅꯤꯅꯦ
ꯎꯝ ꯍꯋꯦ ꯑꯗꯨ
ꯑꯩꯁꯨ ꯍꯥꯎꯋ ꯍꯥꯎꯗꯤ ꯍꯥꯎꯋꯦ ꯎꯝ
ꯑꯁ ꯈꯪꯗꯦꯗ ꯑꯗꯨꯝ ꯍꯥꯎꯋꯦ
ꯍꯣꯏ ꯍꯥꯎꯗꯤ ꯐꯔꯦꯅꯦ ꯍꯌꯦꯡꯋꯥꯏ ꯑꯗꯨ ꯉꯥꯛꯇ ꯆꯥꯔ ꯂꯣꯏꯔꯦꯗ
ꯇ ꯑꯩꯅ ꯍꯥꯏꯗꯤ ꯅꯣꯡꯃ ꯅꯨꯡꯇꯤꯒꯤ ꯆꯥꯔꯗꯤ ꯀꯅꯥꯅꯔꯛꯀꯗꯥꯏꯗꯒꯤ
ꯅꯨꯡꯇꯤꯒꯤ ꯍꯣꯏꯗ ꯏꯟꯖꯥꯡ ꯅꯥꯄꯤꯗꯤ ꯑꯥꯗ ꯂꯩꯔꯒꯗꯤ ꯃꯅꯥ ꯃꯁꯤꯡ ꯌꯥꯝꯅ ꯌꯥꯝ ꯂꯩꯔꯕꯅꯤꯅ ꯂꯨꯒ ꯊꯣꯏ ꯀꯗ ꯀ ꯅꯨ ꯀ ꯊꯩ ꯑꯣꯏ ꯍꯥ
ꯀꯨꯝꯁꯤ ꯑꯩ ꯍꯩꯒ꯭ꯔꯣ ꯀꯩꯅꯣ ꯑꯀꯪꯕꯗꯣ ꯇꯧꯒꯦꯕ ꯀꯩꯅꯣ ꯃꯤꯊꯥꯏꯒꯨꯝꯕꯗꯣ ꯑꯩ ꯇꯧꯕꯤꯌꯦ
ꯁꯨꯔꯒ ꯀꯪꯍꯟꯕꯗꯣ
ꯅꯠꯇꯦ ꯂꯧꯔꯒ ꯆꯤꯅꯤ ꯑꯉꯥꯡꯕꯗꯣ
ꯑꯣ ꯍꯣ ꯍ ꯍ ꯑꯣ ꯇꯧꯎ ꯇꯧ ꯅꯪꯗꯤ ꯐꯅꯝꯁ ꯇꯧꯈ꯭ꯔꯦ
ꯎ ꯇꯧꯕꯅꯦ ꯍꯀꯨꯝꯗꯣ ꯃꯃꯥꯡ ꯆꯍꯤꯗ ꯇꯧꯋꯦ
ꯎꯝ ꯁꯤ ꯑꯉꯥꯡꯕꯗꯨ ꯅꯠꯇꯗꯤ ꯌꯥꯗꯕ꯭ꯔꯕ
ꯑꯗꯨ ꯍꯥꯎꯇꯕꯅꯦꯕ ꯆꯅꯤ ꯑꯉꯥꯡꯕ ꯍꯥꯏꯕꯕꯨꯨ ꯃꯇꯨꯝ ꯃꯇꯨꯝ ꯂꯩꯕꯗꯣ ꯆꯤꯅꯤ ꯃꯇꯨꯝꯗꯣ ꯆꯨꯍꯤꯅ ꯇꯧꯕ꯭ꯔꯥꯗꯣ
ꯈꯪꯗꯦ ꯅꯪ ꯍꯌꯦꯡꯋꯥꯏ ꯕꯖꯥꯔ ꯂꯥꯛꯄꯗ ꯂꯩꯕꯤꯔꯒꯦ ꯑꯗꯨ ꯁꯤꯅꯤ ꯑꯩꯍꯥꯛ ꯑꯉꯥꯡꯕꯗ
ꯎꯝ ꯑꯗꯨ ꯂꯩꯔꯒ ꯍꯥꯟꯅꯅꯦ ꯎ ꯍꯩꯒ꯭ꯔꯨꯗꯣ ꯐꯨꯜꯂꯦꯗꯅ
ꯍꯣꯏ
ꯐꯨꯠꯂꯕ ꯃꯇꯨꯡꯗ ꯃꯥꯒꯤ ꯃꯔꯨꯗꯣ ꯂꯧꯊꯣꯛꯑꯅꯤꯅ ꯑꯗꯨꯒ ꯂꯧꯊꯣꯛꯄ ꯃꯇꯝꯗ ꯎ ꯆꯤꯅꯤ ꯑꯉꯥꯡꯕꯗꯨꯒ ꯍꯩꯒꯨꯔꯨꯗꯨꯒ ꯑꯃꯨꯛ ꯐꯨꯠꯀꯅꯤ ꯀꯪꯂꯒ ꯀꯣ ꯑꯗꯨꯒ ꯀꯪꯉꯦ ꯍꯥꯏꯕ ꯃꯇꯝꯗ ꯅꯨꯡꯁꯥꯗ ꯐꯥꯎꯔꯅꯤ
ꯁꯤꯅꯤꯗꯨ ꯌꯥꯝ ꯌꯥꯝꯍꯟꯒꯅꯨꯀꯣ
ꯀꯩꯒꯤ
ꯌꯥꯝ ꯊꯨꯝꯃꯜꯂꯁꯨ ꯀꯩꯅꯣ ꯆꯥꯕ ꯀꯤꯌꯦꯕ
ꯑꯣ ꯑꯣ ꯑꯣ ꯊꯨꯝꯍꯜꯂꯣꯏ ꯑꯊꯨꯝꯕ ꯑꯃ ꯅꯪꯒꯤ ꯊꯨꯝꯗꯕ ꯑꯃ ꯑꯗꯨꯒ ꯃꯣꯔꯣꯛꯀ ꯊꯨꯝꯒ ꯇꯧꯔꯒꯀꯣ ꯑꯗꯨꯁꯨ ꯌꯥꯏ
ꯃꯣꯔꯣꯛꯀ ꯊꯨꯝ ꯃꯣꯔꯣꯛ ꯌꯥꯏꯗ ꯑꯩꯈꯣꯏ ꯅꯨꯡꯁꯤ ꯅꯨꯡꯁꯤꯕꯤꯗꯨꯅꯅꯦ ꯅꯨꯡꯁꯤꯕꯤꯅ ꯅꯨꯡꯁꯤꯕꯤꯅ ꯑꯩ ꯍꯥꯎꯅꯕ ꯁꯤꯟꯕꯗꯣ ꯑꯗꯨꯨꯝ
ꯎꯝ ꯍꯥꯀꯨꯝꯗꯣ ꯀꯩꯅꯣ ꯑꯣ ꯍꯩꯒ꯭ꯔꯨ ꯌꯥꯝ ꯄꯥꯟꯕ ꯊꯥꯗꯣ ꯒꯁ ꯁꯦꯞꯇꯦꯝꯕꯔ ꯑꯗꯨꯋꯥꯏꯗ ꯑꯣꯏꯔꯝꯅꯤ ꯑꯥꯒꯁ ꯁꯦꯞꯇꯦꯝꯕꯔ ꯁꯦꯞꯇꯦꯝꯕꯔ ꯑꯗꯨꯋꯥꯏꯗꯔꯥ ꯈꯪꯗꯦ ꯌꯥꯝ ꯁꯦꯝꯕꯅꯦ ꯑꯩ ꯅꯪ ꯈꯪꯗꯕ꯭ꯔꯥ
ꯑꯁ ꯅꯪ ꯍꯥꯏ ꯅꯨꯄꯤꯁꯨ ꯄꯤꯔꯛꯇꯦ
ꯅꯠꯇꯦ ꯑꯩ ꯁꯦꯝꯕꯗꯨꯣ ꯅꯪ ꯈꯪꯗ꯭ꯔꯣ ꯍꯥꯏꯕꯅꯤꯗ
ꯈꯪꯗꯦꯕ ꯁꯦꯞꯇꯦꯝꯕꯔꯗꯨ ꯅꯠꯇ꯭ꯔꯣ ꯅꯪ ꯀꯩꯅꯣ ꯇꯧꯕꯗꯣ
ꯀꯔꯤ
ꯀꯔꯤ ꯀꯔꯤ ꯏꯕꯥꯟꯅꯤ
ꯑꯥ ꯈꯪꯉꯦ ꯈꯪꯉꯦ ꯑꯗꯨ ꯃꯇꯝꯗꯅꯦꯕ ꯀꯩꯅꯣ ꯎꯝ ꯀꯩꯐꯦꯜꯂꯨ ꯂꯩꯕꯗꯣ
ꯑꯥ
ꯑꯗꯨ ꯃꯇꯝꯗꯅꯦꯕ ꯃꯥꯗꯣ ꯑꯩꯅ ꯇꯧꯕꯤꯔꯀꯣ ꯐꯥꯎꯔꯦ ꯑꯗꯨꯝ ꯃꯈꯥꯗ ꯐꯧꯎꯕꯤꯔꯗꯤꯅꯦ ꯍꯥꯎꯕꯅꯤꯅ ꯊꯨꯝꯕꯅꯤꯅ ꯃꯥꯅ ꯑꯗꯨꯝ ꯆꯥꯒꯤꯗꯣꯏꯅꯤ
ꯍꯥꯏꯗꯤ ꯆꯥꯕꯀꯥꯟꯗ ꯍꯥꯎꯕꯅꯤꯅ ꯆꯥꯕ ꯄꯦꯟꯗꯕꯗꯣ ꯑꯗꯨꯃꯥꯏ ꯇꯧꯋꯦꯕ ꯑꯗꯨꯒ ꯑꯩꯒ꯭ꯔꯨꯗꯣ ꯎꯕ ꯈꯨꯗꯤꯡ ꯑꯗꯨꯝ ꯆꯥꯅꯤꯡꯉꯦꯕ
ꯑꯩꯗꯤ ꯈꯪꯍꯧꯗ꯭ꯔꯦꯗꯅ
ꯃꯥꯅ ꯑꯗꯨꯝ ꯐꯧꯔꯗꯤ ꯃꯌꯥꯝ ꯃꯌꯥꯝ ꯆꯥꯔꯒꯀꯣ ꯇꯧꯗꯣꯏꯅꯦ ꯑꯗꯨ ꯅꯨꯄꯤꯗꯨꯣ
ꯎꯝ ꯅꯨꯡꯁꯤꯃꯤꯗ ꯑꯉꯥꯡꯗꯨꯁꯨ
ꯑꯩꯅꯤ ꯅꯪꯒꯤ ꯃꯤꯡꯒ ꯀꯧꯔꯒ ꯑꯥ ꯑꯩ ꯅꯨꯡꯁꯤꯕꯗꯤ ꯀꯩꯅꯣꯅꯦ ꯎꯝ ꯏꯕꯥꯟꯅꯤ ꯐꯥꯎꯅꯗꯕ ꯃꯇꯝꯗꯀꯣ ꯄꯣꯁꯁꯨ ꯑꯗꯨꯝ ꯋꯥꯔꯤꯁꯨ ꯁꯥꯟꯅꯗꯦꯅ ꯀꯨꯏꯔꯦꯗꯅ ꯊꯥ ꯑꯃ ꯍꯦꯜꯂꯦ ꯑꯗꯨꯒ ꯀꯅꯥ ꯐꯣꯟ ꯇꯧꯁꯤꯔꯥ ꯍꯥꯏꯔ ꯑꯥ ꯑꯩꯈꯣꯏꯗ ꯀꯩꯅꯣ ꯂꯩꯌꯦ
ꯀꯔꯤ
ꯀꯩꯅꯣꯗꯣ ꯃꯃꯥꯏ ꯁꯥꯡꯕꯗꯣ
ꯃꯥꯏ ꯃꯃꯥꯏ ꯁꯥꯡꯕ
ꯃꯃꯩ ꯁꯥꯡꯕꯗꯣ ꯃꯥꯒꯤ ꯃꯩ ꯃꯃꯩ
ꯎꯆꯦꯛꯂꯣ ꯀꯩꯩꯅꯣ
ꯎꯆꯦꯛ ꯅꯠꯇꯦ
ꯎꯆꯤ
ꯎꯆꯤꯖꯨ ꯅꯠꯇꯦ ꯆꯤꯡꯗꯒ ꯂꯩꯕꯗꯣ
ꯍꯥ
ꯌꯣꯡꯒꯤ ꯌꯣꯡ ꯀꯂꯥꯏ ꯍꯥꯏ ꯍꯥ ꯍꯥ
ꯑꯣ ꯌꯣꯡ ꯑꯣ ꯈꯪꯉꯦ ꯈꯪꯉꯦ ꯈꯪꯉꯦ ꯈꯪꯉꯦ
ꯑꯗꯨꯅꯤ ꯎꯆꯤ ꯃꯥꯟꯕꯗꯣ
ꯍꯣꯏ ꯍꯣꯏ ꯑꯗꯨ ꯆꯠꯈ꯭ꯔꯦꯕ ꯑꯩꯈꯣꯏ ꯇꯦꯁꯄꯇꯥ ꯄꯥꯝꯕꯤꯗꯒꯤ
ꯑꯣ
ꯑꯍꯥ ꯑꯗꯨ ꯃꯇꯝꯗ ꯑꯩꯅ ꯀꯅꯥꯕꯨ ꯐꯣꯟ ꯇꯧꯁꯤꯔ ꯍꯥꯏꯔꯦ ꯏꯕꯨꯡ ꯑꯗꯨ ꯅꯪꯒꯤ ꯃꯤꯡꯗꯣ ꯀꯩꯅꯣ ꯀꯧꯏꯗꯅ
ꯍꯣꯏ
ꯑꯕꯨꯡ ꯑꯗꯨ ꯇꯧꯁꯦ ꯍꯥꯏꯕ ꯑꯗꯨ ꯑꯩꯅ ꯅꯣꯛꯄ ꯀꯞꯁꯨꯨꯞ ꯀꯞꯅꯤꯡꯕ ꯅꯣꯛꯁꯨ ꯅꯣꯛꯅꯤꯡꯕ ꯍꯥꯏꯕꯗꯤ ꯅꯤꯡꯁꯤꯡꯉꯤꯗꯅ ꯁꯨꯃꯥꯏꯅ ꯍꯥꯏꯕꯗꯤ ꯅꯨꯡꯁꯤꯗ꯭ꯔꯣ ꯑꯉꯥꯡꯗꯣ
ꯎꯝ ꯎꯝ ꯁꯤꯡꯗꯅꯦ ꯁꯠ ꯇꯧꯔꯛꯄ ꯌꯥꯗ꯭ꯔꯣ
ꯑꯩꯁꯨ ꯃꯇꯝ ꯈꯔꯗꯤ ꯈꯥꯡꯉꯦꯅꯗꯤ ꯈꯟꯕꯅꯦꯕ
ꯀꯩ ꯃꯔꯝꯒꯤꯅꯣ ꯈꯪꯗꯦ ꯀꯃꯥꯏꯅ ꯀꯩ ꯃꯔꯝꯒꯤ ꯈꯥꯡꯉꯤ ꯈꯥꯡꯕꯅꯣ
ꯈꯪꯗꯦ ꯑꯩꯁꯨ ꯑꯁ ꯗꯨꯒꯨꯝꯕ ꯋꯥꯔꯤꯗꯤ ꯁꯥꯔꯣꯏꯁꯤꯗ
ꯇꯧꯔꯦ ꯀꯤꯕ ꯃꯤ ꯌꯥꯎꯋꯏꯗ
ꯍꯌꯦꯡ ꯋꯥꯏꯒꯁꯤ ꯑꯗꯨꯃꯥꯏꯅ ꯑꯗꯨꯃꯥꯏꯅ ꯖꯥꯠ ꯖꯥꯠ ꯊꯣꯛꯂꯛ ꯈꯟꯒꯗꯤ ꯈꯨꯗꯛ ꯈꯨꯗꯛꯀꯤ ꯈꯜꯂꯒ ꯇꯧꯕꯗꯨꯗꯤ ꯀꯤꯕ ꯃꯤ ꯌꯥꯎꯋꯦꯕ
ꯑꯁꯦꯡꯕ
ꯍꯌꯦꯡꯋꯥꯏ ꯈꯪꯗꯦꯗ ꯅꯨꯄꯤꯁꯤꯡꯁꯤꯗꯤꯀꯣ ꯃꯌꯨꯝ ꯄꯥꯜꯂꯒ ꯅꯨꯄꯥꯁꯤꯡꯅ ꯂꯨꯅ ꯇꯧꯕꯤꯗ꯭ꯔꯗꯤ ꯃꯣꯏ ꯏꯃꯨꯡꯁꯤꯅ ꯂꯨꯅ ꯇꯧꯕꯤꯗ꯭ꯔꯗꯤ ꯂꯩꯕ ꯅꯨꯡꯉꯥꯏꯔꯣꯏꯕ ꯑꯗꯨꯒꯤ ꯆꯠ ꯄ ꯑꯣꯏꯔꯝꯅꯤ ꯅꯨꯄꯤ ꯈꯔꯗꯤ ꯅꯠꯇ꯭ꯔꯥ
ꯈꯪꯗꯦ ꯑꯩ ꯑꯩ ꯈꯪꯖ ꯂꯥꯛꯆꯗ꯭ꯔꯦ
ꯑꯗꯨ ꯑꯣꯏ
ꯅꯪ ꯅꯪꯁꯨ ꯑꯗꯨꯃꯥꯏ ꯈꯟꯕꯩꯔꯣ
ꯎꯝ ꯑꯗꯨꯝ ꯃꯌꯥꯝꯃ ꯄꯥꯃꯤ ꯃꯌꯥꯝꯗ ꯑꯗꯨꯝ ꯇꯥꯕꯗꯀꯣ ꯎꯝ ꯀꯩꯅꯣ ꯇꯧꯕ
ꯑꯩꯈꯣꯏ ꯏꯆꯦꯅꯥ ꯍꯥꯏꯕ ꯃꯇꯝꯗꯔꯣ ꯍꯦꯜꯂꯝꯃꯅꯤ ꯑꯗꯨꯗꯤ ꯀꯔꯤ ꯀꯔꯤ ꯄꯥꯎ ꯇꯥꯏꯕ
ꯑꯁꯨꯃꯥꯏ ꯑꯁꯨꯃꯥꯏ ꯇꯧꯋꯤ ꯃꯣꯏ ꯏꯃꯨꯡꯗꯤ ꯑꯇꯣꯞꯄ ꯑꯗꯨꯝ ꯄꯥꯝꯃꯤ ꯏꯔꯝ ꯑꯗꯨꯃꯥꯏꯅ ꯍꯥꯏꯗꯅ
ꯏꯁ ꯏꯁ ꯋꯥꯔꯤꯗꯤ
ꯋꯥꯔꯤ ꯅꯠꯇꯦ ꯑꯁꯦꯡꯕꯅꯤ ꯑꯗꯨꯒꯨꯝꯕ ꯇꯥꯕꯗ ꯑꯁ ꯑꯩꯒ ꯄꯥꯝꯗꯕ ꯃꯑꯣꯡ ꯂꯩꯔꯒ ꯀꯃꯥꯏꯅ ꯇꯧꯗꯣꯏꯅꯣ ꯈꯜꯂꯦꯕ ꯑꯩꯁꯨ
ꯆꯠꯀꯗꯤ ꯄꯨꯔꯥ ꯆꯠꯀꯦꯗꯤ ꯍꯥꯏꯗ꯭ꯔꯒ ꯁꯤ
ꯋꯥꯔꯤ ꯁꯥꯗꯕꯗꯣ ꯄꯨꯔꯥ ꯑꯗꯨ ꯑꯗꯨꯃꯥꯏꯅ ꯂ ꯈꯟꯈ꯭ꯔꯗꯤ ꯄꯨꯔꯥ ꯈꯜꯂꯒ ꯂꯝꯕꯤꯗꯣ ꯆꯨꯝꯅ ꯆꯠꯀꯗꯤ ꯍꯥꯏꯗ꯭ꯔꯒ
ꯑꯗꯨꯗꯤ ꯅꯪꯅ ꯅꯤꯅꯦ ꯍꯨꯝ ꯑꯩꯅꯦ ꯑꯁꯤ ꯅꯪꯅ ꯌꯥꯝ ꯑꯃꯨꯛ ꯐꯥꯎꯔꯛꯄꯗꯒꯤꯗꯤ ꯑꯩꯁꯨ ꯂꯩꯕ ꯉꯝꯗꯗꯅ ꯑꯗꯨꯝ ꯐꯥꯎꯔꯛꯏꯗꯅ
ꯐꯥꯔꯛꯄꯁꯤꯗꯤ ꯀꯨꯏꯔꯕ ꯀꯩꯅꯣ ꯀꯩꯅꯣꯗꯨꯅꯤ ꯀꯩꯅꯣ
ꯑꯗꯨ ꯑꯣꯏꯔꯁꯨ ꯅꯪꯅ ꯍꯥꯏꯕ ꯋꯥꯁꯤꯡꯗꯣ ꯑꯩꯒꯤ ꯊꯃꯣꯏꯗ ꯄꯥꯟꯕꯀꯣ ꯑꯗꯨꯒꯤ
ꯑꯩꯅ ꯇꯧꯔ
ꯑꯗꯒꯤ ꯂꯩꯕ ꯉꯝꯗ꯭ꯔꯦ ꯅꯪ ꯋꯥꯔꯤ ꯁꯥꯗꯗꯤ ꯂꯩꯕ ꯉꯝꯗꯕꯒꯤ ꯑꯃꯨꯛ ꯇꯧꯔꯛꯏꯅꯤꯅꯦ
ꯋꯥꯔꯤꯗꯤ ꯁꯤ ꯀꯩꯅꯣ ꯑꯣꯏꯕꯒꯤꯅꯦ ꯏꯟꯇꯔꯦꯁ ꯂꯩꯇꯕꯒꯤꯅꯦ ꯈꯪꯉꯤꯗ
ꯆꯠꯂꫭ
ꯀꯩꯅꯣꯅꯦ ꯅꯨꯡꯁꯤꯗꯕꯗꯤ ꯅꯠꯇꯦꯕ ꯅꯪꯕꯨ ꯅꯨꯡꯁꯤꯒꯦꯕ ꯑꯗꯨ ꯑꯣꯏꯔꯁꯨ ꯄꯥꯎꯝꯃꯤꯌꯥꯝꯕ ꯇꯥꯕꯗꯨꯗ ꯑꯁ ꯃꯣꯏꯅ ꯄꯥꯝꯕ ꯑꯃ ꯑꯩꯅ ꯑꯗꯨꯃꯥꯏꯅ ꯂꯩꯔꯗꯤ ꯀꯃꯥꯏ ꯀꯃꯥꯏ ꯂꯣꯏ ꯈꯜꯂꯦꯗ ꯑꯩ ꯑꯗꯨ ꯃꯇꯝꯗ
ꯌꯥꯏꯗ ꯑꯗꯨꯅꯤ ꯃꯤꯒꯤ ꯃꯤꯅ ꯄꯪꯍꯥꯏ ꯍꯥꯏꯕꯗꯨ ꯄꯥꯡꯈꯟ ꯈꯜꯂꯒ ꯇꯧꯒꯅꯨ ꯍꯥꯏ ꯑꯗꯨ ꯑꯗꯨꯅꯦ ꯈꯪꯉꯕ
ꯍꯣꯏ ꯍꯣꯏ ꯈꯪꯉꯦ ꯈꯪꯉꯦ
ꯁ‌ꯦꯔꯥꯟ ꯇꯨꯔꯥꯟ ꯑꯩꯈꯣꯏꯗꯤ ꯅꯨꯄꯤꯒꯤ ꯊꯝꯃꯣꯏ ꯀꯥꯏꯍꯜꯂꯒ ꯄꯥꯛ ꯆꯠꯀꯗꯕ ꯃꯤ ꯅꯠꯇꯦ ꯍ‌ꯦ ꯍ‌ꯦ ꯉꯁꯤ ꯅꯨꯡꯁꯤꯅꯕꯁꯨ ꯄꯅꯨꯡꯗ ꯅꯨꯡꯁꯤꯔꯦꯕ ꯑꯩꯈꯣꯏꯅ ꯄꯥꯝ ꯄꯥꯝꯃꯦ ꯍꯥꯏꯔ ꯀꯥꯟꯗ ꯅꯨꯡꯁꯤꯕꯅꯦꯕ ꯑꯗꯨꯅ ꯄꯥꯝ ꯌꯥꯝ ꯄꯥꯝꯅ ꯅꯨꯡꯁꯤ ꯅꯨꯡꯁꯤꯅꯕꯗꯨ ꯀꯃꯥꯏꯅ ꯑꯃꯨꯛ ꯃꯇꯨꯡꯗ ꯅꯨꯡꯁꯤꯗꯦ ꯑꯃꯨꯛ ꯍꯥꯏꯒꯅꯤ ꯅꯠꯇ꯭ꯔꯣ
ꯃꯥꯅꯤ ꯃꯥꯅꯤ ꯑꯩꯅ ꯑꯩ ꯍꯥꯏꯒꯦꯀꯣ ꯍꯥꯟꯅꯒ ꯍꯧꯖꯤꯛ ꯁꯤ ꯑꯃꯨꯛ ꯅꯧꯅ ꯐꯥꯎꯅꯔꯛꯄꯗ ꯅꯨꯡꯁꯤꯕꯗꯨꯅ ꯀꯅꯥꯅ ꯍꯦꯟꯒꯦ
ꯑꯁꯨꯡ ꯆꯞ ꯃꯅꯥꯏꯗ
ꯃꯃꯥꯡ ꯆꯍꯤꯅ ꯍꯦꯟꯕ꯭ꯔꯥ ꯀꯨꯝꯁꯤꯅ ꯍꯦꯟꯕ꯭ꯔꯥ
ꯆꯞ ꯃꯥꯟꯅꯩꯌꯦ
ꯑ ꯑꯩ ꯈꯪꯑ